ꯍꯜꯂꯣ
ꯑꯥꯎ ꯇꯥꯄ꯭ꯔꯣ
ꯇꯥꯏ ꯀꯩꯗꯧꯔꯦ ꯑꯁ ꯐꯝꯃꯒ ꯂꯩꯌꯦ ꯋꯥꯕꯅ ꯂꯣꯏꯔꯦ ꯅꯪꯗꯤ
ꯑꯩꯁꯨ ꯀꯤꯠꯆꯟꯗ ꯍꯤꯞꯄꯤꯗ
ꯀꯤꯠꯆꯟꯗ ꯍꯤꯞꯄꯒ ꯆꯥꯛ ꯊꯣꯡꯉꯤꯔꯣ
ꯂꯩꯇꯦ ꯍꯧꯖꯤꯛꯄꯨ ꯆꯥꯛ ꯀꯩ ꯆꯥꯛ ꯊꯣꯡꯗꯣꯏꯅꯣ
ꯆꯔꯥ ꯋꯥꯅꯤꯡꯉꯥꯏ ꯊꯣꯡꯉꯤꯔꯣ ꯍꯥꯏꯕ
ꯅꯠꯇꯦ ꯆꯔꯥ ꯋꯥꯅꯤꯡꯉꯥꯏꯗꯤ ꯂꯩꯌꯦ ꯑꯌꯨꯛꯀꯤ ꯉꯥꯏꯍꯥꯛ ꯂꯩꯔꯒ ꯆꯔꯥ ꯋꯥꯟꯒꯅꯤ
ꯅꯪ ꯑꯌꯨꯛꯀꯤ ꯆꯥꯛ ꯑꯌꯨꯛꯀꯤꯗꯤ ꯆꯥꯛ ꯆꯥꯔꯕ꯭ꯔꯥ
ꯆꯥꯔꯤ ꯍꯣꯏ ꯉꯁꯥꯏ ꯄꯨꯡ ꯃꯥꯄꯜꯗ
ꯀꯩ ꯃꯊꯦꯜ ꯇꯧꯕ ꯑꯣ ꯑꯣ ꯑꯁ ꯅꯨꯡꯉꯥꯏꯔꯦꯍꯦ ꯃꯩ ꯂꯥꯛꯇ꯭ꯔꯗꯤ
ꯎꯝ ꯃꯩ ꯂꯥꯛꯇꯕꯕꯨ ꯀꯅꯥꯅ ꯅꯨꯡꯉꯥꯏꯅꯒꯦ ꯉꯥꯎꯋꯦ ꯅꯪꯗꯤ
ꯈꯣꯏꯔꯣꯝꯗꯗꯤ ꯐꯖꯅ ꯂꯥꯛꯑꯦ ꯃꯥꯏ
ꯑꯣ ꯉꯁꯤ ꯀꯩꯅꯣ ꯑꯣꯏꯕꯩꯅꯦ ꯄꯨꯡ ꯇꯔꯥꯗꯒꯤ ꯄꯨꯡ ꯃꯔꯤ ꯐꯥꯎ ꯃꯩ ꯃꯨꯠꯊꯠꯀꯅꯤ ꯍꯥꯏꯕꯅꯦ
ꯑꯣ ꯀꯩꯗꯧꯕꯒꯤꯔꯥ
ꯂꯝꯕꯤ ꯁꯦꯝꯕꯒꯤꯔꯣ ꯀꯩꯅꯣ ꯁꯦꯝꯕꯒꯤꯔꯣ ꯑꯣꯏꯔꯝꯒꯅꯤ ꯄꯨꯡ ꯇꯔꯥꯗꯒꯤ ꯎꯝ ꯄꯨꯡ ꯄꯨꯡ ꯇꯔꯥꯗꯒꯤ ꯃꯔꯤ ꯐꯥꯎ ꯃꯨꯊꯠꯀꯅꯤ ꯍꯥꯏꯔꯒ ꯇꯔꯥ ꯇꯥꯗ꯭ꯔꯤꯉꯩ ꯃꯩ ꯃꯨꯠꯈ꯭ꯔꯦꯗ
ꯑꯗꯨꯗꯤ ꯃꯍꯧꯁꯥꯅꯤ ꯃꯣꯏꯒꯤ ꯃꯨꯠꯊꯠꯀꯅꯤ ꯍꯥꯏꯕ ꯃꯇꯝꯗ ꯃꯨꯠꯊꯠꯂꯦ ꯈ ꯃꯇꯝ ꯈꯔꯗꯅ ꯍꯦꯜꯂꯀꯥꯟꯗ ꯃꯨꯠꯊꯠꯀꯅꯤ ꯃꯇꯝ ꯈꯔꯥꯅ
ꯌꯧꯗ꯭ꯔꯤ ꯃꯇꯝ ꯌꯧꯗ꯭ꯔꯤꯀꯥꯟꯗ ꯃꯨꯊꯠꯀꯅꯤ
ꯎꯝ
ꯌꯨꯝꯗ ꯂꯩꯕꯅꯤꯅ ꯅꯨꯡꯉꯥꯏꯔꯦꯅꯦ ꯊꯦꯡ ꯊꯦꯡ ꯍꯧꯒꯠꯂꯦꯅꯦ ꯑꯁ
ꯁꯤꯁ ꯌꯥꯝ ꯊꯦꯡꯅ ꯍꯧꯒꯠꯄ ꯇꯥꯏꯞꯇ
ꯁꯤꯁꯤ ꯂꯩꯔꯀꯥꯟꯗꯗꯤ ꯅꯣꯏ ꯃꯥꯒꯤ ꯋꯥꯈꯜ ꯅꯣꯏ ꯃꯥꯒ ꯅꯣꯏ ꯕꯥꯒꯤ ꯋꯥꯈꯜꯗ ꯑꯁ ꯑꯗꯨꯖꯨ ꯑꯗꯨꯗ ꯂꯩꯔꯀꯥꯟꯗꯗꯤ ꯑꯁ ꯇꯨꯝꯕ ꯈꯣꯠꯄ ꯄꯦꯜꯂꯝ ꯃꯔꯣꯏ ꯉꯟ ꯉꯟꯅ ꯍꯧꯒꯠꯂꯒ ꯆꯥꯛ ꯏꯟꯁꯥꯡ ꯊꯣꯡꯉꯒ ꯊꯕꯛ ꯆꯥꯠꯄꯅꯤꯅ ꯌꯨꯝ ꯂꯩꯥꯔꯤ ꯀꯥꯟꯗꯗꯤ ꯐꯖꯅ ꯇꯨꯝꯈ꯭ꯔꯁꯅꯨ ꯄꯦꯅ ꯇꯨꯝꯈꯤꯁꯅꯨ ꯑꯗꯨꯒꯤ ꯋꯥꯈꯜ ꯂꯩꯕ ꯃꯥꯜꯂꯦ ꯅꯣꯏꯄꯥꯒ ꯅꯣꯏꯕꯥꯗꯣ
ꯅꯠꯇꯦꯗ ꯍꯧꯒꯠꯂꯣ-ꯍꯧꯒꯠꯂꯣ ꯌꯥꯝ ꯍꯥꯏꯌꯦꯗ ꯍꯧꯒꯠ ꯇꯕꯩꯅꯤ
ꯏꯁ ꯑꯣꯏꯌꯦ-ꯑꯣꯏꯌꯦ ꯑꯩ ꯍꯥꯏꯕꯗꯨ ꯆꯨꯝꯃꯦ ꯆꯨꯝꯃꯦ
ꯇꯔꯦꯠ ꯃꯈꯥꯏꯗꯗꯤ ꯍꯣꯏ ꯇꯔꯦꯠ ꯃꯈꯥꯏ ꯇꯥꯕꯗꯗꯤ ꯑꯦ ꯇꯔꯦꯠ ꯃꯈꯥꯏ ꯇꯥꯗ꯭ꯔꯤꯉꯩꯗꯗꯤ ꯍꯧꯗꯣꯛꯇꯦ ꯇꯔꯦꯠ ꯃꯈꯥꯏ ꯇꯥꯔꯗꯤ ꯍꯧꯒꯠꯂꯣ ꯍꯥꯏ
ꯑꯩꯈꯣꯏꯗꯤ ꯇꯔꯦꯠ ꯃꯈꯥꯏ ꯇꯥꯔꯗꯤ ꯆꯥꯛ ꯆꯥꯔꯅꯤꯍꯦ ꯑꯁ ꯆꯥꯛ ꯆꯥꯕꯒꯤ ꯇꯥꯏꯃꯤꯡꯅꯦ
ꯎꯝ ꯑꯗꯨꯒ ꯇꯔꯦꯠ ꯃꯈꯥꯏꯗ ꯍꯧꯒꯠꯂꯅꯤ ꯑꯗꯨꯒ ꯋꯥꯁ ꯑꯞ ꯇꯧꯔꯅꯤ ꯑꯗꯨꯒ ꯆꯥꯛ ꯆꯥꯔꯅꯤ ꯉꯁꯤꯗꯤ ꯈꯔ ꯈꯔ ꯊꯦꯡꯅ ꯇꯨꯝꯃꯦ ꯈꯔ ꯊꯦꯡꯅ ꯍꯧꯒꯠꯂꯦ
ꯃꯪ ꯌꯥꯝ ꯅꯨꯡꯉꯥꯏꯕ ꯃꯥꯜꯂꯦ ꯇꯨꯝꯕꯗꯣ
ꯈꯪꯗꯦꯗ ꯃꯪ ꯌꯨꯝ ꯂꯥꯛꯄꯗꯩ ꯃꯪ ꯃꯪꯕ ꯈꯪꯗ꯭ꯔꯦ ꯃꯪ ꯃꯪꯗ꯭ꯔꯦ
ꯏꯁ ꯃꯪ ꯃꯪꯗ꯭ꯔꯦꯒꯥꯏꯅ ꯅꯪꯅ ꯂꯣꯏꯅꯃꯨꯛ ꯀꯥꯎꯊꯣꯛꯈ꯭ꯔꯒ ꯃꯪꯗꯦ ꯃꯪꯗꯦ ꯃꯪ ꯃꯤ ꯃꯪ ꯃꯪꯖꯦ ꯃꯪ ꯃꯪꯗ꯭ꯔꯗꯤ ꯑꯁꯤꯕꯅꯦ
ꯆꯠꯂꯣꯍꯦ ꯃꯪꯗꯕꯁꯨ ꯂꯩꯌꯦ ꯃꯤ
ꯑꯁ ꯀꯅꯥ ꯂꯩꯕ꯭ꯔꯥ ꯑꯗꯨ
ꯂꯩ
ꯂꯩꯇꯦ ꯀꯅꯥ ꯂꯩꯕ꯭ꯔꯥ ꯃꯤꯡ ꯍꯥꯏꯌꯨꯅꯦ
ꯉꯔꯥꯡꯗꯤ ꯑꯩ ꯌꯨꯝ ꯂꯥꯛꯄꯗꯩ ꯅꯍꯥꯟ ꯑꯩ ꯅꯍꯥꯟ ꯑꯩ ꯏꯇꯣꯝꯇ ꯂꯩꯕ ꯃꯇꯝꯗꯗꯤ ꯃꯪ ꯑꯗꯨꯝ ꯃꯪꯉꯦ ꯃꯪ ꯐꯠꯇꯕ ꯁꯨ ꯐꯕꯁꯨ ꯂꯣꯏꯅ ꯃꯪꯉꯦ ꯁꯤꯗ ꯂꯩꯔꯕꯗ ꯃꯪ ꯃꯪꯗ꯭ꯔꯦ ꯑꯁꯦꯡꯕꯅꯦ ꯐꯥꯒꯤ ꯅꯠꯇꯦ ꯐꯥꯒꯤ ꯃꯥꯟꯕ꯭ꯔꯣ
ꯑꯁ ꯐꯥꯒꯤ ꯃꯥꯜꯂꯦ ꯑꯦ ꯃꯪ ꯃꯪꯗ꯭ꯔꯗꯤ ꯃꯪ ꯃꯪꯗ꯭ꯔꯗꯤ ꯁꯤꯔꯅꯤꯍꯦ ꯁꯤꯇꯦ
ꯑꯣ ꯁꯤꯔꯦ ꯑꯩꯗꯤ ꯁꯤꯔꯕꯗꯣ
ꯆꯤꯈ꯭ꯔꯕ ꯃꯥꯜꯂꯦ ꯅꯪ ꯊꯋꯥꯏ ꯑꯣꯏꯕ ꯃꯥꯜꯂꯦ ꯍꯧꯖꯤꯛ ꯈꯨꯝꯃꯤꯁꯦ
ꯃꯥꯅꯦ ꯍꯣꯏ ꯀꯤꯕꯨ ꯀꯤꯗ꯭ꯔꯣ ꯑ ꯀꯤꯗ꯭ꯔꯣ
ꯃꯔꯛꯇ ꯀꯤ ꯀꯤꯕ ꯌꯥꯎ ꯑꯁ ꯑꯃꯨꯛ ꯃꯅꯥꯛ ꯊꯥꯡ ꯄꯥꯏꯔ ꯇꯨꯝꯗꯧ ꯃꯥꯜꯂꯦꯉꯁꯤ
ꯏꯁ ꯊꯥꯡ ꯀꯥꯏꯅ ꯄꯥꯛꯇꯦꯍꯦ ꯌꯥꯝ
ꯍꯦ-ꯍꯤ-ꯍꯤ ꯂꯥꯛꯑꯗꯤ ꯆꯥꯏꯡ-ꯆꯦꯡ ꯇꯧꯔꯅꯤ
ꯍꯨꯝ
ꯅꯪ ꯃꯪꯗꯣ ꯐꯖꯅ ꯅꯨꯡꯉꯥꯏꯔ ꯃꯥꯜꯂꯦ ꯂꯣꯏꯅꯃꯛ ꯀꯥꯎꯊꯣꯛꯈ꯭ꯔꯤꯗꯣ
ꯈꯪꯗꯦ ꯀꯥꯎꯊꯣꯛꯀꯔꯦ
ꯑꯣꯏꯕꯅꯦ ꯑꯣꯏꯕꯅꯦ ꯐꯤ ꯁꯥꯗꯦ ꯅꯪ ꯍꯟꯗꯛꯃꯔꯛ
ꯍꯥ
ꯐꯤ ꯁꯥꯗ꯭ꯔꯣ
ꯑꯁ ꯌꯨꯝꯂꯥꯛꯇ ꯉꯥꯏꯔꯤꯗ ꯀꯩꯗꯧꯕꯩ ꯐꯤ ꯁꯥꯗꯣꯏꯅꯣ ꯋꯥꯏ ꯐꯤ ꯁꯕꯥ
ꯑꯦꯁ ꯑꯩꯒꯤ ꯐꯤ ꯃꯆꯥ ꯑꯃ ꯁꯥ ꯍꯥꯟꯕꯤꯌꯣ ꯍꯌꯦꯡꯋꯥꯏ ꯑꯩ ꯏꯗꯨꯗ ꯄꯤꯅꯤꯡꯉꯥꯏ ꯁꯤ ꯀꯅꯥꯟ ꯁꯥ ꯄꯤꯕ꯭ꯔꯥ ꯍꯥꯏꯔꯗꯤ ꯑ꯭ꯁ ꯑꯩꯒꯤ ꯏꯆꯟꯅꯨꯄꯤ ꯌꯥꯝ ꯌꯥꯝꯅ ꯐꯕ ꯑꯃ
ꯑꫭ ꯐꯤ-ꯐꯤ ꯃꯆꯥ ꯁꯥꯕꯤꯒꯦ ꯂꯤꯁꯤꯡ ꯇꯔꯥ ꯄꯤꯔꯣ ꯑꫭꯋꯥ ꯍꯥ-ꯍꯥ ꯐꯥꯅ ꯊꯔꯛꯑꫭ ꯍꯤ-ꯍꯤ-ꯍꯥ-ꯍꯥꯥ ꯍꯥꯟꯅ ꯊꯥꯔꯛꯑꯣ ꯄꯩꯁꯥ ꯗꯔꯀꯥ ꯌꯥꯝ ꯂꯩꯑꯦ ꯑꯩꯒꯤ
ꯁꯦ ꯋꯥꯆꯞꯇ ꯊꯥꯕꯤꯔꯒꯦꯀꯣ
ꯏ-ꯍꯤ-ꯍꯤ-ꯍꯤ-ꯍꯦ ꯊꯥꯒꯗꯧ ꯃꯥꯜꯂꯦ ꯍꯦ-ꯍꯦ ꯍꯣꯏ ꯀꯧꯕꯌꯗꯦ ꯍꯦ
ꯍꯣꯔꯦꯟ ꯂꯥꯛꯑꯅꯤ ꯊꯥꯕꯤꯔꯒꯦ ꯐꯤꯗꯣ ꯍꯩꯌꯦꯡ ꯁꯥꯕ ꯍꯧꯔꯣ ꯑꯗꯨꯒ ꯍꯌꯦꯡ ꯍꯞꯇ ꯑꯃ ꯂꯩꯔꯀꯥꯟꯗ ꯑꯃꯨꯛ ꯊꯥꯕꯤꯔꯣ
ꯐꯤ ꯁꯥꯕꯤꯗ꯭ꯔꯁꯨ ꯑꯆꯥꯄꯣꯠ ꯆꯥꯔꯣꯅ ꯊꯥꯔꯛꯄ ꯌꯥꯕꯅꯦ ꯅꯣꯏ ꯑꯍꯟꯁꯨ ꯌꯥꯝ ꯐꯠꯇꯦꯗ
ꯏ꯭ꯁ ꯑꯍꯟ ꯅꯠꯇꯦ ꯑꯩ ꯑꯉꯥꯡ ꯃꯆꯥꯅꯦ ꯆꯍꯤ ꯇꯔꯥ ꯇꯔꯨꯛꯇꯪ ꯑꯣꯏꯔꯦ
ꯑꯁ ꯄꯦꯜꯂꯦ
ꯀꯣ ꯐꯤ ꯑꯃ ꯁꯥꯕꯤꯌꯣ ꯐꯤ ꯃꯆꯥ
ꯍꯩꯇꯦꯗ ꯍꯩꯔꯁꯨ ꯁꯥꯕ ꯇꯂ ꯋꯥ
ꯏꯇꯨ-ꯏꯇꯨꯅ-ꯍꯇꯨꯅ ꯅꯪꯕꯨ-ꯅꯪꯕꯨ ꯐꯖꯅ ꯊꯥꯒꯠꯇꯔꯦꯅꯦꯍꯦ ꯑ꯭ꯁ
ꯍꯥꯥ
ꯃꯅꯥꯎꯅꯨꯄꯤ ꯃꯆꯥꯟꯅꯨꯄꯤ ꯌꯥꯝꯅꯕ ꯐꯥꯕ-ꯐꯥꯕ ꯑꯃ ꯂꯩꯕꯅꯦ ꯃꯆꯟꯅꯨꯄꯤ ꯑꯅ ꯐꯥꯕ ꯑꯃ ꯂꯩꯕꯅꯦ ꯑꯦ ꯁꯤ ꯃꯥꯗꯣ ꯐꯤ ꯁꯥꯕ ꯌꯥꯝ ꯍꯩꯌꯦ ꯁ ꯃꯔꯝ ꯌꯥꯝ ꯃꫭꯛꯑ ꯑꯃ ꯀꯨꯏꯗꯔꯦ ꯊꯤꯔꯛꯇꯧ ꯆꯍꯤ ꯃꯉꯥ ꯈꯇꯪ
ꯑꯍꯅꯦ
ꯆꯍꯤ ꯃꯉꯥ ꯆꯍꯤ ꯆꯍꯤ ꯃꯉꯥ ꯂꯩꯔꯗꯤ ꯊꯤꯔꯅꯤ ꯑꯗꯣ ꯍꯧꯖꯤꯛꯅ ꯁꯥꯕ ꯍꯧꯔꯣ
ꯑꯁ ꯍꯧꯖꯤꯛꯅ ꯁꯥꯔꯗꯤ ꯊꯤꯒꯅꯤꯗ ꯈꯔ ꯀꯨꯏꯅ ꯂꯩꯔꯒ ꯆꯍꯤ ꯆꯍꯤ ꯑꯅꯤꯃꯨꯛ ꯋꯥꯜꯂꯀꯥꯟꯗ ꯁꯥꯁꯦ ꯄꯩꯁꯥꯕꯨꯗꯤ ꯍꯥꯟꯅ ꯊꯥꯔꯛꯑꯁꯨ ꯌꯥꯏ ꯍꯦ-ꯍꯦ-ꯍꯦ
ꯗ꯭ꯋꯤꯗꯤ ꯅꯪ ꯀꯥꯎꯈ꯭ꯔꯅꯤꯅꯦ ꯑꯩꯕꯨ ꯆꯍꯤ ꯑꯅꯤ ꯑꯃꯨꯛ ꯂꯩꯔꯗꯤ ꯑꯗꯨ ꯀꯥꯎꯔꯗꯤ ꯀꯥꯎꯔꯦ ꯍꯥꯏꯕ ꯑꯗꯨ ꯐꯤꯗꯣ ꯍꯥꯟꯅ ꯁꯥꯕꯤꯔꯣ ꯍꯥꯏꯕ
ꯅꯠꯇꯦ ꯄꯩꯁꯥ ꯍꯅ
ꯄꯩꯁꯥꯗꯣ ꯍꯣꯔꯦꯟ ꯊꯥꯕꯤꯔꯒꯦ ꯑꯣꯟꯂꯥꯏꯟꯗ
ꯍꯦ-ꯍꯦ ꯄꯜꯑꯤꯁ ꯑꯥ ꯎꯝ ꯀꯥꯎꯔꯗꯤ ꯀꯥꯎꯔꯦꯗꯤ ꯀꯥꯎꯔꯦ ꯅꯪꯁꯨ ꯀꯥꯎꯅꯤ ꯀꯩꯅꯣ ꯅꯪ ꯑꯍꯟ ꯅꯪ ꯑꯍꯟ ꯑꯣꯏꯔꯦ ꯀꯩ ꯀꯥꯎꯗ꯭ꯔꯁꯨ
ꯀꯣ
ꯅꯨꯡꯁꯥꯖꯨ ꯊꯣꯛꯂꯛꯇꯦ
ꯀꯩꯗꯧꯕꯒꯤꯔ
ꯊꯣꯛꯂꯛꯇꯕꯩꯅꯤꯗꯅ ꯂꯧ ꯃꯇꯝ ꯑꯣꯏꯕꯩ ꯅꯣꯡ ꯆꯨꯅꯤꯡꯕꯩ ꯑꯣꯏꯔꯝꯅꯤ
ꯑꯁ ꯑꯩꯈꯣꯏꯔꯣꯝꯗꯤ ꯅꯨꯡꯁꯥ ꯐꯖꯅ ꯀꯜꯂꯂꯩꯍꯦ
ꯎꯝ ꯁꯖꯤ ꯅꯨꯡꯁꯥ ꯊꯣꯛꯇꯕ ꯀꯏ ꯀꯨꯏꯔ ꯃꯥꯜꯂꯦ
ꯑꯁ ꯈꯨꯔꯨꯝꯁꯦ ꯅꯨꯡꯁꯥ ꯐꯖꯅ ꯁꯥꯔ ꯂꯩꯔꯦ ꯑꯁ ꯁꯥꯕꯗ ꯂꯣꯏꯔꯦ ꯂꯧꯁꯨ ꯆꯠꯄ ꯌꯥꯗ꯭ꯔꯦ ꯂꯧꯁꯤ ꯂꯣꯏ ꯍꯧꯅꯗ꯭ꯔꯤ ꯑꯩꯈꯣꯏꯔꯣꯝꯗ
ꯑꯣ
ꯅꯝ ꯂꯧꯅꯤꯡꯕ ꯍꯥꯏꯕ꯭ꯔꯥ
ꯍꯩꯇꯕ ꯊꯕꯛꯄꯨ ꯂꯩꯕ꯭ꯔꯣ ꯇꯧꯔꯗꯤ ꯂꯣꯏꯅ ꯍꯩꯕꯅꯤ ꯇꯞ
ꯅꯪꯗ ꯍꯩꯔꯝꯗꯧ ꯃꯥꯂꯦꯗ
ꯇꯞꯄꯦ ꯍꯥꯏꯕ ꯍꯩ ꯄꯥꯏꯕꯗ ꯂꯣꯏꯅ ꯇꯧꯕꯗꯗꯤ ꯂꯣꯏꯅ ꯍꯩꯔꯝꯒꯅꯦꯕ ꯍꯩ ꯍꯥꯏꯗꯤ ꯍꯥꯏ ꯆ ꯇꯟꯕꯒꯤ ꯅꯠꯇ꯭ꯔꯒꯅ ꯇꯞꯄꯒꯤꯗꯣ
ꯎꯝ
ꯑꯗꯨꯒꯤ ꯑꯗꯨꯕꯨ ꯂꯧꯗꯤ ꯆꯠꯅꯤꯡꯗꯦꯗ
ꯅꯪꯗꯤ ꯊꯕꯛ ꯇꯧꯔꯅ ꯅꯪꯗꯤ ꯅ ꯅꯪ ꯅꯪ ꯅꯆꯤꯟꯅ ꯍꯩꯕꯅꯤ ꯅꯪ ꯅꯆꯤꯟꯅ ꯆꯥꯅ ꯍꯤꯡꯅꯤꯉꯥꯏ ꯇꯧꯔ ꯅꯣꯏ
ꯑ ꯍꯣꯏ ꯑꯩꯈꯣꯏꯗꯤ ꯑꯩꯈꯣꯏꯗꯤ
ꯆꯕꯦꯡ ꯆꯕꯦꯡ
ꯐꯔꯦ ꯀꯩꯅꯣꯑꯗꯨꯨꯁꯨ ꯇꯦꯂꯦꯟ ꯑꯃꯅꯤ ꯀꯩꯅꯣ ꯑꯗꯨꯅꯕꯨ ꯍꯤꯡꯉꯤꯅꯦ ꯅꯣꯏꯁꯨ ꯇꯃꯨ ꯑꯗꯣ
ꯑꯁ ꯑꯩꯗꯤ ꯇꯝꯃꯖꯨ ꯊꯣꯛꯂꯛꯑꯔꯣꯏ ꯑꯗꯨꯒꯨꯝꯕꯗꯣ ꯅꯪꯒꯤ ꯇꯝꯃꯗꯤ ꯊꯣꯛꯂꯛꯀꯅꯤ
ꯇꯝꯗ꯭ꯔꯁꯨ ꯍꯩꯔꯦ ꯌꯥꯝ
ꯇꯧꯔꯣ ꯑꯁ ꯍꯕ ꯑꯁ ꯅꯪꯗꯣ ꯑꯁ ꯌꯥꯝ ꯍꯩꯔꯅꯤ ꯅꯨꯄꯥꯗꯤ ꯐꯖꯅ ꯀꯦꯟꯕ ꯃꯥꯜꯂꯦꯍꯦ ꯅꯪ ꯈꯨꯠꯇ ꯑꯁ
ꯀꯥ
ꯆꯠꯂꯥꯍꯦ ꯅꯨꯄꯥꯗꯤ ꯀꯩꯅꯣ ꯅꯨꯄꯥ ꯈꯪꯗꯦꯍꯦ
ꯏꯁ ꯅꯨꯄꯥꯥꯗꯤ ꯐꯖꯅ ꯀꯦꯟꯕꯥ ꯃꯥꯜꯂꯦꯍꯦ
ꯈꯪꯗꯦ ꯑꯩꯗꯤ
ꯈꯪꯉꯦ ꯈꯪꯉꯦ ꯅꯪꯅ ꯏꯀꯥꯏꯕꯗꯣ ꯑꯁ ꯅꯣꯡ ꯅꯤꯅꯤ ꯍꯨꯃꯅꯤ ꯃꯨꯛ ꯆꯠ ꯂꯧ ꯆꯠꯂꯨꯕꯗ ꯑꯁ ꯃꯥꯏꯒꯁꯦ ꯄꯨꯔꯥ ꯂꯣꯏꯔꯦ ꯅꯨꯡꯁꯥꯟꯅ ꯗꯥꯢꯔꯦꯛ ꯌꯩꯕꯗꯣ
ꯅꯨꯪꯊꯤꯜ ꯆꯠꯄꯁꯤꯡꯗꯤ ꯀꯩꯗꯧꯅꯤ ꯈꯜꯂꯣ ꯀꯩꯅꯣ ꯁꯟꯁꯀ꯭ꯔꯤꯟ ꯇꯩꯔꯒ ꯆꯠꯂꯣ ꯀꯩꯅꯣ
ꯑꯁ ꯑꯗꯨꯒꯨꯝꯅ ꯇꯩꯕꯗꯣ ꯍꯩꯩꯅꯗꯕ ꯍꯥꯏꯇꯥꯔꯦ ꯑꯩꯅ
ꯍꯩꯅꯗ꯭ꯔꯔꯁꯨ ꯅꯨꯡꯁꯥ ꯥ ꯃꯔꯛꯇꯗꯤ ꯐꯩꯗꯅ ꯊꯣꯛꯇ꯭ꯔꯤꯉꯩꯗ ꯃꯤꯅꯤꯠ ꯀꯨꯟꯒꯨꯝꯕ ꯑꯣ ꯋꯥꯔꯀꯥꯟꯗ ꯍꯅ ꯇꯔꯣꯑꯣ ꯍꯦꯛ ꯍꯦꯛ ꯊꯣꯛꯇꯧꯔꯦ ꯍꯥꯏꯔꯒ ꯇꯩꯕꯗꯤ ꯅꯠꯇꯕ ꯃꯤꯅꯤꯠ ꯇꯔꯥ ꯑꯃ ꯑꯃꯨꯛ ꯇꯩꯌꯣ ꯁꯟꯁꯀ꯭ꯔꯤꯟ ꯍꯨꯃꯥꯡꯗ ꯌꯥꯝ ꯁꯕꯅꯦ ꯁꯟꯁꯀ꯭ꯔꯤꯟ ꯇꯩꯕꯗꯣ
ꯂꯧꯗꯤ ꯍꯧꯗ꯭ꯔꯤ ꯂꯧ ꯂꯧꯕꯗꯤ ꯍꯧꯗ꯭ꯔꯤ ꯑꯩꯈꯣꯏꯗꯣ ꯑꯁ ꯎ ꯃꯥꯏꯉꯁꯦ ꯐꯖꯅ ꯑꯃꯨꯛ ꯈꯜꯂꯛꯑꯦ
ꯎꯝ ꯂꯧ ꯌꯥꯝ ꯆꯥꯎꯎꯕ꯭ꯔꯣ ꯍꯂꯧ ꯌꯥꯝ ꯆꯥꯎꯕ꯭ꯔꯣ ꯍꯥꯏꯕ ꯑꯧ ꯇꯥꯏ
ꯎꯝ ꯔꯧ ꯌꯥꯝ ꯆꯥꯎꯋꯦ
ꯑꯣ ꯅꯣꯏ ꯃꯤ ꯌꯥꯝꯕ꯭ꯔꯣ
ꯃꯤ ꯃꯉꯥ
ꯌꯥꯝꯗꯦꯅ ꯑꯗꯨꯗꯤꯌꯦ
ꯎꯝ ꯑꯗꯨꯏꯗꯤ ꯌꯥꯝ ꯄꯥꯡꯈ꯭ꯔꯦ
ꯑꯣ ꯄꯥꯟꯈ꯭ꯔꯦ ꯑꯗꯨꯒ ꯄꯥꯟꯗꯕꯁꯤꯡ ꯍꯧꯖꯤꯛ ꯂꯣꯏꯅ ꯃꯉꯥ
ꯎꯝ ꯑꯃꯁꯨꯡ ꯃꯥꯁꯨ ꯀꯩꯅꯣ ꯍꯣꯁꯇꯦꯜ ꯑꯃꯨꯛ ꯆꯠꯂꯅꯤ ꯂꯩꯕꯗꯤ ꯃꯤ ꯃꯔꯤ ꯈꯛꯇꯪ ꯂꯩꯗꯣꯏꯅꯦ
ꯑꯣ ꯑ ꯑꯗꯨꯗꯤ ꯅꯣꯏꯗꯤ ꯆꯥꯕ ꯉꯝꯃꯔꯣꯏꯅꯦ ꯆꯦꯡ ꯀꯩꯅꯣꯗꯣ ꯂꯧ ꯆꯥꯎ ꯃ ꯍꯥꯏ ꯑꯆꯥ ꯑꯆꯥ ꯌꯣꯠ ꯅꯣꯏꯔꯣ ꯑꯣ ꯑꯈꯣꯏꯗꯤ ꯆꯥꯅ ꯐꯥꯎꯂ ꯂꯩꯇꯦꯇ ꯌꯣꯟꯅꯕꯁꯨ ꯂꯩꯇꯦ ꯂꯧ ꯃꯆꯥꯅꯦ ꯑꯩꯈꯣꯏꯒꯤꯗꯤ꯫
ꯎꯝ ꯇꯥꯕꯔꯥ ꯍꯜꯂꯣ
ꯑꯧ ꯇꯥꯏ
ꯁꯣꯅꯅꯤ ꯀꯧꯔꯥ ꯑꯦ ꯉꯥꯏꯍꯥꯛꯇꯪ ꯊꯝꯃꯧꯈꯤꯒꯦ꯫
ꯑꯣꯀꯦ꯫